ꯑ ꯕ꯭ꯔꯣ
ꯑꯥ ꯇꯥꯔꯦ ꯇꯥꯔꯦ ꯃꯔꯨꯞ ꯑꯩ ꯈꯣꯟꯖꯦꯜꯗꯤ ꯑꯗꯨꯝ ꯐꯖꯅ ꯇꯥꯕ ꯉꯝꯃꯤꯕ ꯅꯠꯇ꯭ꯔꯣ ꯃꯔꯨꯞ
ꯃꯔꯨꯞ ꯌꯥꯝ ꯐꯖꯅ ꯇꯥꯖꯩ ꯃꯔꯨꯞ ꯀꯃꯥꯏ ꯀꯃꯥꯏꯅ ꯇꯧꯔꯤꯒꯦ ꯁꯤꯁꯤꯕꯨ ꯀꯔꯤ ꯀꯔꯤ ꯃꯊꯦꯜ ꯂꯧꯕꯤꯔꯒꯦ
ꯃꯔꯨꯞ ꯉꯁꯤꯁꯦ ꯑꯗꯨꯝ ꯆꯝꯊꯣꯡ ꯑꯃꯒ ꯃꯣꯔꯣꯡ ꯃꯦꯠꯄ ꯑꯃꯒ ꯉꯥ ꯁꯨꯝ ꯌꯥꯛꯄꯤ ꯍꯥꯏꯕ ꯇꯥꯔꯦ ꯑꯗꯨꯗ ꯑꯃꯇꯪꯒ ꯉꯧꯔꯒ ꯑꯗꯨꯝ ꯆꯝꯅ ꯍꯥꯎꯅ ꯑꯗꯨꯝ ꯆꯥꯖꯔꯦ ꯍꯥꯏꯖꯕ ꯇꯥꯔꯦ ꯃꯔꯨꯞꯇꯤ ꯀꯔꯤ ꯀꯔꯤ ꯃꯊꯦꯜ ꯆꯥꯕꯤꯔꯒꯦ
ꯃꯔꯨꯞ ꯑꯩꯗꯤ ꯍꯧꯖꯤꯛꯁꯤ ꯑꯁꯤꯟꯕ ꯊꯣꯡꯉ ꯆꯥꯔꯦ ꯉꯁꯤꯗꯤ ꯑꯗꯣ ꯃꯔꯨꯞ ꯑꯩꯅ ꯉꯁꯤ ꯃꯔꯨꯞꯇ ꯁꯨꯝ ꯋꯥꯔꯤ ꯋꯥꯇꯥꯏ ꯁꯨꯝ ꯇꯧꯁꯦꯅ ꯇꯧꯖꯔꯛꯄꯅꯤ ꯃꯔꯨꯞꯄꯨ ꯍꯧꯖꯤꯛ ꯁꯪꯒꯗ꯭ꯔꯣ ꯀꯔꯤ ꯀꯔꯤ ꯊꯕꯛ ꯇꯧꯕꯤꯔꯤꯒꯦ
ꯃꯔꯨꯞ ꯁꯟꯅꯤꯤ ꯑꯩꯁꯦ ꯁꯨꯝ ꯄꯣꯊꯥꯔꯝꯃꯅꯤ ꯀꯥꯏꯗꯦ ꯋꯥꯔꯤꯁꯨ ꯋꯥꯇꯥꯏ ꯁꯥꯟꯅꯕ ꯑꯗꯨꯝ ꯑꯩꯁꯨ ꯀꯨꯏꯅ ꯊꯕꯛ ꯇꯧꯔꯨꯕꯒꯤ ꯉꯁꯤ ꯅꯣꯉꯥꯟꯕꯗꯒꯤ ꯊꯕꯛ ꯇꯧꯔꯨꯕꯒꯤ ꯍꯥꯏꯕ ꯇꯥꯔꯦ ꯑꯗꯨꯝ ꯏꯁꯥꯁꯦ ꯋꯥꯔꯤ ꯁꯥꯕꯒꯁꯨ ꯀꯥꯏꯗꯦ ꯀꯔꯤ ꯋꯥꯔꯤ ꯁꯥꯁꯦ ꯍꯥꯏꯕꯅꯣ ꯃꯔ ꯑꯣꯏꯗꯨꯅ ꯍꯧꯗꯣꯛꯄꯤꯔꯛꯑꯣ
ꯑ ꯃꯔꯨꯏ ꯑꯣꯏꯅ ꯁꯥꯔꯛꯇꯣꯏ ꯋꯥꯔꯤꯁꯦ ꯁꯨꯝ ꯊꯣꯏꯗꯣꯛꯄ ꯋꯥꯔꯤꯕꯨꯗꯤ ꯅꯠꯇꯦ ꯑꯗꯨꯗ ꯁꯨꯝ ꯀꯣꯏꯕ ꯀꯣꯏꯕ ꯁꯨꯝ ꯆꯠꯄꯒꯤ ꯃꯇꯥꯡꯗ ꯑꯗꯒꯤ ꯀꯣꯏꯕ ꯆꯠꯂꯒ ꯁꯨꯝ ꯑꯍꯥꯎ ꯑꯊꯨꯝ ꯆꯥꯃꯤꯟꯅꯕ ꯃꯌꯥꯝ ꯆꯥꯃꯤꯟꯅꯕꯩ ꯃꯇꯥꯡꯗ ꯁꯨꯝ ꯇꯧꯖꯦꯅ ꯇꯧꯔꯛꯄ ꯂꯄꯅꯤ ꯑꯗꯣ ꯃꯔꯨꯞ ꯃꯔꯨꯞꯁꯦ ꯍꯧꯖꯤꯛ ꯍꯧꯖꯤꯛꯀꯥꯟꯁꯤꯦ ꯃꯔꯨꯞꯁꯦ ꯀꯣꯏꯕ ꯈꯣꯠꯄ ꯆꯠꯅꯤꯡꯕꯒꯤ ꯑꯩꯈꯣꯏꯒꯤꯦ ꯔꯥ ꯂꯩꯇꯕ꯭ꯔꯥ ꯀꯔꯤ ꯀꯔꯤ ꯀꯗꯥꯏ ꯀꯗꯥꯏ ꯆꯠꯅꯤꯡꯕ ꯂꯩ
ꯃꯔꯨꯞ ꯀꯔꯤꯒꯤ ꯆꯠꯅꯤꯡꯒꯅꯤ ꯅꯨꯄꯥ ꯃꯆꯥ ꯄꯥꯈꯪ ꯃꯆꯥ ꯑꯣꯏꯔꯛꯄ ꯍꯥꯏꯕꯁꯤ ꯃꯔꯨꯞꯇꯁꯨ ꯑꯗꯨꯝ ꯈꯪꯕꯤꯔꯤꯕꯗꯨꯅꯤ ꯆꯠꯅꯤꯡꯕꯗꯤ ꯀꯌꯥꯅꯤ ꯀꯣꯏꯅꯤꯡꯕꯗꯤ ꯀꯌꯥꯅꯤ ꯑꯗꯨꯕꯨ ꯎ ꯇꯥꯗꯕꯗꯤ ꯌꯥꯗꯕꯅꯤꯅ ꯌꯥꯎꯗꯕꯗꯤ ꯌꯥꯗꯕꯅꯤꯅ ꯄꯩꯁꯥꯗꯣ ꯇꯥꯜꯂꯤꯕꯅꯤ ꯑꯩꯁꯨ ꯈꯜꯂꯤ ꯍꯧꯖꯤꯛ ꯆꯠꯈꯤꯅꯤ ꯑꯩ ꯆꯤꯜꯂꯕ ꯑꯩꯒꯤ ꯃꯇꯝ ꯍꯥꯡꯗꯕꯁꯤꯡꯁ ꯂꯣꯏꯅ ꯀꯥꯏꯊꯣꯛꯑꯒ ꯅꯣꯡꯃ ꯅꯠꯇ꯭ꯔꯒ ꯅꯣꯡꯃꯗꯤ ꯆꯠꯀꯦ ꯈꯜꯂꯤꯕꯅꯤ ꯑꯗꯨꯅ ꯃꯔꯨꯞꯁꯨ ꯆꯠꯀꯦ ꯈꯟꯕꯤꯔꯤꯕ ꯅꯠꯇ꯭ꯔꯥ ꯀꯃꯥꯏꯅ ꯇꯧꯕꯅꯣ
ꯃꯥꯗꯤ ꯃꯔꯨꯞ ꯑꯩꯁꯨ ꯆꯠꯀꯦꯅ ꯈꯜꯂꯤ ꯑꯗꯣ ꯃꯔꯨꯞ ꯑꯩꯅ ꯆꯠꯂꯒ ꯑꯩꯅ ꯄꯥꯝꯃꯤꯕꯁꯤ ꯏꯃꯥꯟꯅꯕꯁꯤꯡ ꯍꯧꯔꯒ ꯆꯠꯂꯒ ꯑꯩꯈꯣꯏꯒꯤ ꯈꯔ ꯏꯪꯕ ꯖꯒꯥ ꯈꯔ ꯆꯤꯡ ꯑꯣꯏꯗꯣꯛꯄ ꯖꯒꯥꯁꯤꯗ ꯃꯐꯝ ꯆꯥꯅ ꯍꯥꯏꯗꯤ ꯂꯩꯔꯥꯡ ꯄꯔꯥꯡ ꯑꯗꯒꯤ ꯊꯣꯏꯗꯣꯛꯄ ꯊꯣꯏꯗꯣꯛꯄ ꯑꯗꯨꯋꯥꯏꯗ ꯑꯋꯥꯕ ꯇꯥꯔꯣꯏꯗꯕ ꯖꯒꯥ ꯑꯃꯗ ꯃꯐꯝ ꯆꯥꯕ ꯑꯃ ꯌꯦꯡꯉꯒ ꯑꯩꯈꯣꯏꯒꯤ ꯏꯟꯁꯥꯡ ꯑꯍꯥꯎꯕ ꯊꯣꯡꯃꯤꯟꯅꯗꯅ ꯑꯩꯈꯣꯏꯒꯤ ꯅꯨꯡꯉꯥꯏ ꯄꯨꯟꯁꯤꯒꯤ ꯅꯨꯡꯉꯥꯏꯕꯁꯤ ꯉꯥꯏꯍꯥꯛꯇꯪ ꯐꯪꯃꯤꯟꯅꯕ ꯍꯥꯏ ꯍꯥꯏꯕ ꯇꯔꯦ ꯑꯋꯥꯕ ꯀꯌꯥ ꯀꯥꯎꯔꯒ ꯊꯕꯛ ꯏꯪꯈꯥꯡ ꯆꯤꯜꯂꯨꯕ ꯀꯌꯥ ꯋꯥꯔꯨꯕ ꯇꯨꯝꯕ ꯆꯥꯕ ꯀꯥꯏꯕ ꯃꯊꯥ ꯁꯥꯔꯨꯕ ꯃꯌꯥꯝꯗꯣ ꯉꯥꯏꯍꯥꯛ ꯑꯋꯥ ꯄꯣꯊꯥꯕ ꯑꯣꯏꯅ ꯑꯗꯨꯃꯥꯏꯅ ꯄꯥꯝꯖꯕ ꯍꯥꯏꯇꯥꯥꯔꯦ ꯑꯗꯣ ꯃꯔꯛꯇꯤ ꯑꯗꯨꯃꯥꯏꯅ ꯀꯣꯏꯕ ꯆꯠꯂ ꯈꯣꯠꯂ ꯇꯧꯔꯒ ꯀꯔꯤ ꯀꯔꯤ ꯃꯊꯦꯡꯒ ꯑꯗꯨ ꯃꯌꯥꯝꯒ ꯐꯝꯃꯤꯟꯅꯅꯤꯡꯏꯤ ꯍꯥꯏꯇꯥꯔꯦ ꯀꯔꯤ ꯀꯔꯤ ꯊꯝꯕꯤꯅꯤꯡꯉꯤ
ꯃꯔꯨꯞ ꯑꯗꯨꯝ ꯆꯠꯂꯒ ꯑꯆꯝꯕ ꯆꯥꯅꯤꯡꯉꯦ ꯍꯥꯏꯕ ꯇꯥꯔꯦ ꯍꯧꯖꯤꯛꯀꯥꯟꯁꯦ ꯑꯩꯗꯤ ꯑꯆꯝꯕ ꯉꯥꯛꯇ ꯆꯥꯔꯦ ꯏꯁꯥꯁꯦ ꯅꯨꯡꯉꯥꯏꯅꯕ ꯍꯣꯠꯅꯕꯗ ꯍꯥꯏꯕ ꯇꯥꯔꯦ ꯏꯁꯥꯁꯨ ꯁꯥꯟꯅꯖꯔꯤ ꯑꯗꯨꯅ ꯑꯆꯝꯕ ꯑꯗꯨꯝ ꯆꯥꯕꯅꯤꯅ ꯑꯆꯝꯕ ꯑꯗꯨꯝ ꯆꯥꯅꯤꯡꯉꯦ ꯌꯦꯟꯃꯛꯇꯕꯨ ꯑꯣꯏꯔꯛ ꯀꯩꯁꯨ ꯑꯩꯈꯣꯏꯒꯤ ꯐꯨꯠꯂꯒ ꯀꯔꯤ ꯇꯧꯔꯒ ꯁꯨꯛꯑꯣꯏ ꯀꯩ ꯑꯣꯏ ꯊꯛꯄꯒꯨꯝꯕ ꯄꯥꯝꯖꯩ ꯍꯥꯏꯕ ꯇꯥꯔꯦꯅꯦ ꯑꯗ ꯃꯔꯨꯞꯀꯤ ꯋꯥꯈꯜꯂꯣꯟꯗ ꯁꯨꯝ ꯀꯣꯏꯕ ꯆꯠꯄꯁꯤ ꯀꯔꯝꯕ ꯃꯈꯜꯒꯤ ꯀꯣꯏꯕ ꯆꯠꯄ ꯄꯥꯝꯕꯤꯕꯒꯦ ꯍꯥꯏꯗꯤ ꯀꯣꯏꯕ ꯆꯠꯄ ꯃꯈꯜ ꯌꯥꯝꯃꯤꯗꯅꯀꯣ ꯍꯥꯏꯗꯤ ꯃꯟꯗꯤꯔ ꯂꯥꯏꯁꯪ ꯃꯟꯗꯤꯔꯗ ꯆꯠꯄꯁꯨ ꯀꯣꯏꯕ ꯆꯠꯄ ꯃꯈꯜ ꯑꯃꯅꯤ ꯑꯗꯨꯒ ꯑ ꯑꯇꯥꯡ ꯑꯇꯥꯡꯕ ꯃꯐꯝꯗ ꯆꯠꯇꯨꯅ ꯍꯥꯏꯗꯤ ꯁꯝꯅ ꯍꯥꯏꯔꯕꯗ ꯔꯦꯁꯇꯨꯔꯦꯟ ꯆꯪꯕ ꯑꯇꯥꯡ ꯑꯇꯥꯡꯕ ꯔꯦꯁꯇꯨꯔꯦꯟ ꯂꯩꯔꯤꯕ ꯃꯌꯥꯝꯁꯤ ꯆꯪꯕꯁꯤꯁꯨ ꯀꯣꯏꯕ ꯃꯈꯜ ꯑꯃꯅꯤ ꯑꯗ ꯃꯔꯨꯞꯀꯤ ꯋꯥꯈꯜꯂꯣꯟ ꯗ ꯂꯩꯕ ꯑꯄꯥꯝꯕ ꯃꯈꯜ ꯑꯗꯨ ꯍꯥꯏꯐꯦꯠ ꯍꯥꯏꯕꯤꯌꯨꯗꯅ ꯅꯇꯥꯎ ꯑꯩꯈꯣꯏꯁꯨ ꯁꯨꯝ ꯈꯪꯖꯤꯜꯍꯧꯒꯦ
ꯍꯣꯏ ꯃꯔꯨꯞ ꯃꯈꯜ ꯃꯌꯥꯝ ꯌꯥꯝꯈ꯭ꯔꯦ ꯀꯣꯏꯕ ꯆꯠꯄ ꯍꯥꯏꯕꯁꯤꯗ ꯑꯗꯣ ꯑꯩꯅ ꯄꯥꯝꯖꯕꯁꯤꯅ ꯑꯃꯨꯛ ꯑꯩꯈꯣꯏꯒꯤ ꯑꯩꯈꯣꯏ ꯀꯦꯝ ꯇꯧꯔꯒ ꯆꯤꯡꯒꯤ ꯃꯇꯣꯟ ꯑꯏꯤꯡꯕ ꯖꯒꯥ ꯑꯝꯗꯒ ꯂꯩꯔꯒ ꯑꯍꯤꯡꯁꯤꯅꯩ ꯃꯌꯥꯝ ꯏꯁꯩ ꯁꯛꯃꯤꯟꯅꯗꯨꯅ ꯂꯥꯡꯃꯤꯟꯅꯗꯨꯅ ꯑꯗꯨꯃꯥꯏꯅ ꯇꯧꯔꯒ ꯑꯌꯨꯛ ꯉꯟꯇꯥ ꯍꯧꯒꯠꯂꯛꯄꯁꯤꯗ ꯆꯤꯡꯒꯤ ꯅꯥꯄꯣꯝꯁꯤꯡꯗ ꯀꯣꯏꯕ ꯆꯠꯂꯒ ꯃꯐꯝꯗꯨꯗ ꯏꯔꯨꯖ ꯃꯥꯏꯊꯕ ꯂꯥꯏꯒꯤ ꯈꯨꯕꯝꯗ ꯂꯩꯔꯒꯅ ꯂꯥꯏꯒꯤ ꯈꯨꯕꯝꯗꯨꯗ ꯑꯩꯈꯣꯏꯒꯤ ꯊꯝꯃꯣꯏ ꯁꯦꯡꯅ ꯍꯩ ꯂꯩ ꯀꯠꯇꯅ ꯂꯥꯏ ꯈꯨꯔꯝꯃꯨꯕ ꯑꯗꯒꯤ ꯌꯐꯝ ꯇꯝꯄꯥꯛꯀꯤ ꯆꯤꯡ ꯃꯐꯝ ꯀꯌꯥ ꯑꯃ ꯂꯣꯏꯅ ꯎꯕ ꯌꯥꯕ ꯖꯒꯥ ꯈꯔ ꯋꯥꯡꯕ ꯖꯒꯥ ꯑꯗꯨꯃꯥꯏꯅ ꯆꯠꯂꯒ ꯑꯍꯤꯡꯒ ꯂꯦꯛꯇꯅ ꯑꯩꯈꯣꯏ ꯄꯨꯟꯕꯁꯤ ꯏꯃꯨꯡ ꯃꯅꯨꯡ ꯄꯨꯟꯕꯁꯤꯁꯨ ꯅꯨꯡꯉꯥꯏ ꯑꯩꯈꯣꯏ ꯑꯩꯈꯣꯏ ꯅꯨꯡꯁꯤꯅꯕ ꯀꯌꯥ ꯑꯃ ꯄꯨꯟꯕꯁꯨ ꯅꯨꯡꯉꯥꯏ ꯑꯗꯨꯒ ꯏꯃꯥꯟꯅꯕ ꯄꯨꯟꯕꯁꯤꯒꯤ ꯃꯍꯥꯎꯁꯤꯗꯤ ꯃꯔꯨꯞꯁꯨ ꯈꯪꯕꯤꯔꯝꯒꯅꯤ ꯍꯥꯏꯗꯤ ꯃꯁꯤ ꯄꯨꯟꯁꯤꯗ ꯑꯗꯨꯝ ꯅꯤꯡꯁꯤꯡꯂꯒ ꯂꯩꯔꯒꯗꯕꯁꯨ ꯑꯣꯏꯕꯅꯤꯅ ꯑꯗꯨꯃꯥꯏꯅ ꯄꯨꯅꯤꯡꯕꯒꯤ ꯋꯥꯈꯜꯂꯣꯟꯗꯨꯅꯤ ꯑꯗꯨ ꯃꯔꯨꯞꯇꯤ ꯀꯔꯝ ꯀꯔꯝꯕ ꯑꯩꯈꯣꯏꯒꯤ ꯂꯩꯔꯤꯕ ꯅꯣꯔꯠ ꯏꯁꯀꯤ ꯖꯒꯥꯁꯤꯗ ꯍꯥꯏꯗꯤ ꯍꯣꯏ ꯑꯁꯥꯕ ꯄꯥꯝꯗꯕꯕꯨꯗꯤ ꯑꯌꯥꯝꯕ ꯍꯣꯏ ꯂꯩꯔꯝꯃꯔꯣꯏ ꯈꯪꯖꯩ ꯑꯏꯤꯡꯕꯅ ꯑꯌꯥꯝꯕ ꯄꯥꯝꯅꯕꯅꯤ ꯑꯗꯣ ꯃꯔꯨꯞꯛꯇ ꯀꯩꯒꯨꯝꯕ ꯁꯥꯗꯤ ꯁꯥꯔꯒꯁꯨ ꯑꯁꯥꯕ ꯖꯒꯥ ꯑꯣꯏꯔꯒ ꯒꯁꯨ ꯆꯠꯅꯤꯡꯕ ꯑꯦꯅꯤ ꯑꯩꯈꯣꯏꯒꯤ ꯏꯟꯗꯤꯌꯥꯒꯤ ꯃꯐꯝ ꯑꯃ ꯍꯦꯛꯇꯗ ꯍꯥꯏꯕꯤꯌꯨꯅꯦ ꯃꯔꯨꯞꯅ ꯁꯥ ꯇꯥꯔꯒꯁꯨ ꯃꯗꯨꯗ ꯐꯖꯕꯒꯤ ꯅꯠꯇ꯭ꯔꯒ ꯀꯣꯏꯅꯤꯡꯕꯒꯤ ꯆꯠꯅꯤꯡꯕ ꯖꯒꯥ ꯑꯝꯇꯪ
ꯃꯔꯨꯞꯀꯤ ꯋꯥꯍꯪꯁꯦ ꯈꯤꯇꯪ ꯂꯨꯅꯗꯤ ꯊꯣꯛꯑꯦ ꯍꯥꯏꯖꯕ ꯇꯥꯔꯦ ꯑꯁꯥꯕ ꯍꯥꯏꯕꯁꯤꯗꯤ ꯑꯩꯒꯤ ꯑꯣꯏꯅꯗꯤ ꯈ꯭ꯋꯥꯏꯗꯒꯤ ꯌꯦꯛꯅꯕꯅꯤ ꯍꯥꯏꯕ ꯇꯥꯔꯦ ꯏꯁꯥꯒꯁꯨ ꯆꯥꯟꯅꯖꯗꯦ ꯑꯁꯥꯕ ꯆꯠꯄꯗ ꯑꯩꯈꯣꯏꯒꯤ ꯍꯨꯃꯥꯡ ꯊꯣꯛꯄ ꯑꯗꯒꯤ ꯍꯥꯀꯠꯆꯕ ꯏꯁꯥꯗ ꯍꯩꯅꯗꯕ ꯁꯝꯅ ꯍꯥꯏꯔꯕꯗ ꯑꯦꯂꯔꯖꯤꯒꯨꯝꯕ ꯊꯣꯛꯄ ꯍꯥꯏꯇꯥꯔꯦꯅꯦ ꯑꯩꯁꯦ ꯅꯨꯃꯤꯠ ꯌꯥꯝꯅ ꯁꯥꯕꯁꯨ ꯐꯨꯕ ꯌꯥꯗꯦ ꯑꯗꯨꯕꯨ ꯁꯨꯝ ꯈꯜꯂꯕꯗꯤ ꯁꯨꯝ ꯁꯥꯔꯒꯁꯨ ꯐꯖꯕ ꯃꯐꯝ ꯍꯥꯏꯔꯒꯗꯤ ꯏꯟꯗꯤꯌꯥꯗ ꯁꯨꯝ ꯑꯩꯅ ꯈꯟꯕ ꯍꯥꯏꯔꯒꯗꯤ ꯈꯟꯐꯝꯁꯤ ꯈꯪꯗ꯭ꯔꯤꯗ ꯑꯩꯗꯤ ꯑꯌꯥꯝꯕꯅꯗꯤ ꯅꯣꯔꯠ ꯏꯁꯇ ꯀꯣꯏꯕꯅ ꯍꯦꯟꯅ ꯄꯥꯝꯖꯩ ꯍꯥꯏꯖꯕ ꯇꯥꯔꯦꯅꯦꯀꯣ ꯍꯥꯏꯗꯤ ꯏꯁꯥꯒꯁꯨ ꯆꯥꯟꯅꯗꯕ ꯑꯗꯒꯤ ꯇꯨꯡꯗ ꯇꯨꯡꯗꯁꯨ ꯑꯩꯒꯤ ꯑꯁꯥ ꯂꯩꯇꯦ ꯍꯥꯏꯗꯤ ꯄ꯭ꯂꯥ ꯂꯩꯖꯗꯦ ꯍꯥꯏ ꯇꯥꯔꯦ ꯑꯇꯣꯞꯄ ꯑꯇꯣꯞꯄ ꯏꯟꯗꯤꯌꯥꯒꯤ ꯃꯐꯝꯗ ꯆꯠꯄꯒꯤ ꯑꯩꯒꯤ ꯄ꯭ꯂꯥꯟ ꯍꯥꯏꯔꯒꯗꯤ ꯏꯟꯗꯤꯌꯥꯒꯤ ꯃꯐꯝꯗ ꯅꯣꯔꯠ ꯏꯁꯀꯤꯁꯦ ꯁꯤꯟꯕ ꯊꯨꯡꯅ ꯀꯣꯏꯕ ꯑꯗꯨꯗꯨꯒ ꯂꯗꯥꯛꯀ ꯁꯤꯁꯤ ꯃꯉꯥꯏꯔꯦ ꯑꯇꯣꯞꯄ ꯏꯟꯗꯤꯌꯥ ꯋꯥꯡꯃꯒ ꯆꯠꯄ ꯑꯗꯣ ꯃꯔꯨꯞꯇꯤ ꯑꯁꯥꯕ ꯃꯐꯝ ꯆꯠꯅꯤꯡꯕꯒꯗꯤ ꯂꯩꯕ꯭ꯔꯥ ꯅꯠꯇ꯭ꯔꯒꯅ ꯁꯨꯝ ꯑꯌꯤꯡꯕ ꯉꯥꯛꯇ ꯆꯠꯅꯤꯡꯕ꯭ꯔꯥ ꯀꯃꯥꯏꯅ ꯇꯧꯋꯤ ꯃꯔꯨꯞꯀꯤ ꯃꯣꯠꯁꯨ ꯍꯥꯏ
ꯍꯣꯏ ꯃꯔꯨꯞ ꯑꯩ ꯑꯌꯤꯡꯕꯕꯨꯗꯤ ꯗꯤ ꯑꯗꯨꯝ ꯄꯥꯝꯖꯩꯅ ꯍꯥꯏꯖꯈ꯭ꯔꯦ ꯑꯗꯣ ꯑꯁꯥꯕꯁꯦ ꯀꯩꯒꯨꯝꯕ ꯇꯉꯥꯏꯐꯗꯅ ꯆꯠꯇꯕ ꯌꯥꯗꯕ ꯑꯃꯇꯪ ꯈꯟꯕꯤꯌꯨ ꯍꯥꯏꯗꯤ ꯁꯨꯝ ꯆꯠꯄꯤꯌꯨ ꯍꯥꯏꯇꯥꯥꯔꯒꯗꯤ ꯑꯩꯅ ꯄꯥꯝꯃꯤꯁꯤ ꯑꯩꯈꯣꯏꯒꯤ ꯌꯥꯝꯅ ꯁꯥꯏ ꯍꯥꯏꯔꯤꯕ ꯁꯍꯔꯥ ꯃꯥꯔ ꯚꯨꯃꯤ ꯗꯦꯖꯔꯠꯁꯤꯗ ꯆꯠꯅꯤꯡꯉꯤ ꯃꯗꯨꯗ ꯆꯠꯂꯒ ꯑꯩꯅ ꯍꯦꯛꯇ ꯄꯪꯀꯠ ꯆꯠꯄ ꯅꯠꯇꯕ ꯑꯩꯈꯣꯏꯒꯤ ꯐꯖꯔꯕ ꯃꯣꯏ ꯌꯨꯝꯁꯨ ꯑꯗꯨꯝ ꯇꯥꯟꯅꯕ ꯌꯥꯎꯔꯤꯕꯅꯤ ꯖꯒꯥ ꯁꯃꯨꯗ꯭ꯔ ꯈꯣꯡꯕꯥꯟ ꯏꯁꯤꯡ ꯂꯩꯕ ꯖꯒꯥꯗ ꯑꯗꯨꯒ ꯑꯩꯈꯣꯏꯒꯤ ꯀꯦꯃꯦꯜꯒ ꯇꯣꯡꯉꯒ ꯍꯥꯏꯇꯥꯔꯦꯀꯣ ꯑꯗꯨꯗꯒ ꯑꯩꯈꯣꯏꯒꯤ ꯑꯔꯥꯕꯤꯌꯥꯟꯒꯤ ꯐꯤꯖꯣꯜꯒ ꯂꯩꯇꯦꯡꯂꯒ ꯌꯥꯝꯅ ꯐꯤꯂꯝꯗ ꯀꯩ ꯀꯩꯗꯒ ꯎꯔꯤꯕ ꯑꯩꯈꯣꯏꯅꯒ ꯇꯧꯔꯤꯕ ꯃꯌꯥꯝꯁꯤꯒꯤ ꯃꯑꯣꯡꯗꯒ ꯁꯨꯝ ꯆꯠꯆꯟꯅꯤꯡꯕ ꯍꯥꯏꯇꯥꯔꯦ ꯏꯁꯤꯡ ꯃꯥꯏꯁꯤꯡ ꯃꯇꯤꯛ ꯆꯥꯅ ꯄꯨꯔꯒ ꯍꯥꯏꯗꯤ ꯇꯁꯦꯡꯅ ꯑꯩꯈꯣꯏꯅ ꯐꯣꯟꯗ ꯀꯩꯗ ꯎꯕ ꯗꯦꯖꯔꯠꯀꯤ ꯂꯝꯗꯨꯒ ꯏꯁꯥꯃꯛꯅ ꯆꯠꯂꯒ ꯍꯛꯊꯦꯡꯅꯅ ꯍꯥꯏꯗꯤ ꯑꯩꯈꯣꯏꯅ ꯃꯗꯨꯗ ꯐꯤꯔꯣꯜꯁꯦ ꯑꯣꯟꯕ ꯃꯇꯝꯗ ꯐꯤꯔꯣꯜꯁꯤꯅ ꯑꯃꯣꯠꯄ ꯑꯃꯝꯇ ꯄꯛꯇꯦꯒ ꯍꯥꯏꯕ ꯁꯤꯒꯨꯝꯕ ꯀꯌꯥ ꯑꯃ ꯇꯥꯏꯌꯦꯕ ꯃꯗꯨ ꯏꯁꯥꯅꯒ ꯊꯦꯡꯅꯖꯅꯤꯡꯕ ꯍꯥꯏ ꯇꯥꯔꯦ ꯇꯁꯦꯡꯅ ꯁꯥꯕꯒꯤ ꯃꯈꯜꯁꯤ ꯗꯦꯖꯔꯠꯇꯨꯅ ꯀꯌꯥꯃꯨꯛ ꯁꯥꯕꯖꯥꯠꯅꯣ ꯀꯥꯏꯅꯁꯤ ꯏꯁꯥꯃꯛꯅ ꯍꯛꯊꯦꯡꯅꯅ ꯈꯪꯅꯤꯡꯕꯒꯤ ꯏꯈꯧꯔꯥꯡ ꯑꯃꯗꯤ ꯄꯣꯛꯆꯕ ꯁꯤꯒꯤꯅ ꯃꯔꯨ ꯑꯣꯏꯔꯒꯅ ꯑꯩꯅ ꯃꯐꯝꯗꯨꯗ ꯆꯠꯅꯤꯡꯉꯤꯁꯦ ꯑꯗꯨ ꯃꯔꯨꯞ ꯐꯔꯦ ꯃꯔꯨꯞꯅ ꯑꯏꯪꯕ ꯄꯥꯝꯃꯦ ꯍꯥꯏꯕꯅꯤꯅ ꯑꯩꯈꯣꯏ ꯁꯤꯂꯣꯡꯁꯦ ꯌꯥꯝ ꯏꯪꯉꯤ ꯃꯔꯨꯞ ꯑꯗꯣ ꯁꯤꯂꯣꯡꯁꯤꯗꯒꯗꯤ ꯃꯔꯨꯞꯁꯤ ꯑꯩꯈꯣꯏ ꯁꯤꯂꯣꯡꯒꯤ ꯐꯖꯔꯕ ꯈꯨꯠꯁꯦꯝꯒꯤ ꯑꯃꯁꯨꯡ ꯃꯍꯧꯁꯥꯒꯤ ꯄꯥꯠ ꯌꯥꯝ ꯂꯩ ꯍꯥꯏ ꯇꯥꯔꯦ ꯑ ꯃꯔꯨꯞꯀꯥꯗꯤ ꯁꯤꯗꯒ ꯆꯠꯅꯤꯡꯕ ꯐꯥꯎꯗꯕ꯭ꯔꯥ ꯀꯃꯥꯏ ꯀꯔꯤ ꯀꯔꯤ ꯈꯜꯂꯤ
ꯃꯔꯨꯞ ꯃꯔꯨꯞꯅ ꯍꯧꯗꯣꯛꯄꯤꯔꯛꯄ ꯇꯥꯅ ꯌꯥꯝ ꯁꯥꯟꯅꯩ ꯁꯤꯂꯣꯡ ꯍꯥꯏꯕꯁꯤ ꯏꯟꯗꯤꯌꯥꯒꯤ ꯑꯣꯏꯅꯗꯤ ꯅꯣꯔꯠ ꯏꯁ ꯂꯣꯝꯗ ꯍꯥꯏꯔꯒꯗꯤ ꯁꯤꯂꯣꯡꯁꯤꯁꯨ ꯑꯗꯨꯝ ꯌꯥꯝꯅ ꯆꯥꯎꯕ ꯂꯝ ꯀꯣꯏꯕꯝ ꯃꯈꯜ ꯑꯃꯅꯤ ꯁꯤꯂꯣꯡꯗ ꯍꯦꯟꯅ ꯁꯤꯂꯣꯡ ꯍꯦꯟꯅ ꯃꯃꯤꯡ ꯆꯠꯂꯤꯕꯁꯤ ꯑ ꯋꯥꯇꯔꯐꯣꯟ ꯃꯣꯏꯒꯤ ꯏꯁꯤꯡ ꯆꯥꯏꯕꯤ ꯍꯥꯏꯕ ꯇꯥꯔꯦ ꯑ ꯃꯅꯤꯄꯨꯔꯗꯁꯨ ꯂꯩ ꯂꯩꯃꯔꯥꯝ ꯏꯁꯤꯡ ꯆꯥꯏꯕꯤ ꯂꯩꯃꯔꯥꯝ ꯑꯗꯨꯕꯨ ꯃꯅꯤꯄꯨꯔꯒ ꯁꯤꯂꯣꯡꯒ ꯌꯦꯡꯅꯔꯨꯕꯗꯗꯤ ꯁꯤꯂꯣꯡꯅ ꯌꯥꯝ ꯊꯤꯅ ꯍꯦꯜꯂꯦ ꯑ ꯁꯝꯅ ꯍꯥꯏꯔꯕꯗ ꯁꯤꯂꯣꯡꯅ ꯌꯥꯝ ꯊꯤꯅ ꯑꯩꯈꯣꯏꯒꯤ ꯂꯝ ꯀꯣꯏꯕ ꯂꯥꯛꯄꯒꯤ ꯆꯥꯡ ꯑꯗꯒꯤ ꯃꯐꯝ ꯐꯖꯕ ꯂꯣꯏꯅ ꯍꯦꯜꯂꯦ ꯍꯥꯏꯕ ꯇꯥꯔꯦꯅꯦꯀꯣ ꯑꯍꯣꯏ ꯃꯅꯤꯄꯨꯔꯗꯒꯤ ꯍꯦꯜꯂꯦ ꯍꯥꯏꯕꯗꯤ ꯅꯠꯇꯦ ꯑꯗꯨ ꯑꯣꯏ ꯇꯥꯔꯒꯁꯨ ꯑꯩꯅ ꯆꯠꯅꯤꯡꯕ ꯁꯤꯂꯣꯡꯗ ꯆꯠꯅꯤꯡꯕꯒꯤ ꯃꯔꯝꯁꯨ ꯌꯥꯝ ꯂꯩ ꯏꯁꯤꯡꯆꯥꯏꯕꯤ ꯐꯖ ꯐꯖꯔꯕ ꯏꯁꯤꯡꯆꯥꯏꯕꯤ ꯑꯗꯒꯤ ꯃꯐꯝ ꯀꯌꯥ ꯑꯃ ꯂꯩꯈ꯭ꯔꯦ ꯑꯩ ꯍꯦꯟꯇꯣꯛ ꯊꯣꯏꯗꯣꯛꯅꯕꯨꯗꯤ ꯈꯪꯖꯕ ꯅꯠꯆꯗꯦꯀꯣ ꯑꯗꯨ ꯑꯣꯏꯕ ꯇꯥꯔꯒꯁꯨ ꯍꯥꯏꯗꯤ ꯑꯗꯨꯝ ꯆꯠꯅꯤꯡꯕ ꯍꯥꯏ ꯇꯥꯔꯦꯅꯦ ꯃꯔꯨꯞꯈꯣꯏꯁꯨ ꯑꯗꯨꯝ ꯆꯠꯃꯤꯟꯅꯅꯤꯡꯉꯅꯤ ꯈꯪꯉꯤ ꯍꯥꯏꯗꯤ ꯁꯤꯂꯣꯡꯗ ꯂꯩꯔꯤꯕ ꯏꯂꯤꯐꯦꯟ ꯐꯣꯜ ꯑꯗꯒꯤ ꯗ ꯇ꯭ꯋꯤꯟ ꯄꯤꯁꯣꯛ ꯀꯥꯏꯅ ꯂꯩꯔꯤꯕ ꯃꯐꯝ ꯃꯌꯥꯝ ꯂꯩꯗꯅꯀꯣ ꯕꯤꯗꯣꯟꯁ ꯐꯣꯜ ꯀꯥꯏꯅ ꯄꯤꯁꯄꯨꯟ ꯁꯄ꯭ꯔꯦꯠ ꯀꯥꯏꯅ ꯃꯌꯥꯝ ꯂꯩꯔꯤꯕ ꯃꯐꯝꯁꯤ ꯆꯠꯆꯅꯤꯡꯕ ꯍꯥꯏꯇꯥꯔꯦ ꯑꯗꯨꯁꯨ ꯃꯇꯨꯡ ꯇꯥꯔꯛꯄ ꯄꯨꯟꯁꯤꯗ ꯁꯣꯏꯗꯅꯃꯛꯀꯤ ꯆꯠꯈꯤꯅꯤ ꯍꯥꯏꯕꯁꯤ ꯊꯝꯖꯒꯦ ꯃꯔꯨꯞ ꯃꯔꯨꯞꯇꯤ ꯁꯤꯂꯣꯡ ꯑꯗꯒꯤ ꯃꯦꯘꯥꯂꯌꯥ ꯑꯁꯣꯝꯗ ꯆꯠꯅꯤꯡꯕ ꯒꯥꯔꯤ ꯄꯣꯛꯄꯤꯗꯕ꯭ꯔꯥ
ꯍꯣꯏ ꯃꯔꯨꯞ ꯃꯐꯝ ꯐꯖꯕꯗꯤ ꯑꯗꯨꯛꯀꯤ ꯃꯇꯤꯛ ꯂꯩꯈ꯭ꯔꯦ ꯍꯥꯏꯗꯤ ꯀꯅꯥꯒꯨꯝꯕ ꯑꯃꯅ ꯁꯍꯔꯒꯤ ꯐꯖꯕ ꯄꯥꯝꯕ ꯀꯅꯥꯒꯨꯝꯕ ꯑꯃꯅ ꯈꯨꯡꯒꯪ ꯂꯣꯏꯖꯤꯡ ꯂꯌꯥꯒꯤ ꯄꯥꯝꯕ ꯀꯅꯥꯒꯨꯝꯕꯅ ꯏꯁꯤꯡ ꯒꯤ ꯏꯄꯥꯛꯛ ꯄꯥꯝꯕ ꯀꯅꯥꯒꯨꯝꯕ ꯑꯃꯅ ꯃꯥꯂꯪꯗ ꯄꯥꯏꯕꯤ ꯁꯥꯟꯅꯕ ꯄꯥꯝꯕ ꯃꯈꯜ ꯌꯥꯝ ꯂꯩꯈ꯭ꯔꯦ ꯑꯗꯨꯝ ꯃꯔꯨꯞ ꯐꯔꯦ ꯅꯣꯡꯃ ꯃꯇꯥꯡ ꯆꯥꯕꯗꯁꯨ ꯃꯔꯨꯞꯀ ꯁꯤꯒꯤ ꯃꯇꯥꯡꯗ ꯅꯠꯇ꯭ꯔꯒ ꯑꯇꯣꯞꯄ ꯋꯥꯔꯤ ꯋꯥꯇꯥꯏ ꯀꯌꯥ ꯑꯃꯁꯨ ꯇꯧꯁꯤ ꯉꯁꯤ ꯃꯔꯨꯞꯀ ꯁꯨꯃꯥꯏꯅ ꯋꯥꯔꯤ ꯋꯥꯇꯥꯏ ꯁꯥꯟꯅꯕꯁꯤ ꯌꯥꯝꯅ ꯅꯨꯡꯉꯥꯏꯖꯩ ꯃꯔꯨꯞ ꯃꯇꯥꯡꯁꯤꯗ ꯑꯩꯁꯨ ꯃꯔꯨꯞꯇ ꯀꯥꯏꯅ ꯃꯤꯇꯥꯏ ꯂꯧꯖꯒꯦ ꯌꯥꯝ ꯅꯨꯡꯉꯥꯏꯖꯔꯦ ꯃꯔꯨꯞ
ꯎꯝ ꯊꯥꯒꯠ ꯆꯔꯤ ꯃꯔꯨꯞ